ꯍꯜꯂꯣ
ꯍꯂꯣ
ꯑꯧ ꯇꯥꯢꯌꯦ
ꯑꯣ ꯑꯩ ꯈꯣꯟꯖꯦꯜ ꯐꯖꯅ ꯇꯥꯕ꯭ꯔꯥ
ꯑꯧ ꯇꯥꯏꯌꯦ ꯐꯖꯅ ꯇꯥꯏꯌꯦ ꯐꯖꯅ ꯆꯥꯛ ꯆꯥꯕꯤꯈꯕ꯭ꯔꯣ
ꯆꯥꯛ ꯆꯗ꯭ꯔꯤ
ꯊꯦꯡꯉꯦ ꯑꯩꯗꯤ ꯆꯥꯕ ꯂꯣꯏꯔꯒ ꯑꯗꯨꯝ ꯁꯥꯃꯟꯥꯕꯒꯤ ꯑꯗꯨꯝ ꯋꯤꯟꯗꯣ ꯃꯅꯥꯛꯇ ꯐꯝꯔꯒ ꯂꯩꯌꯦ
ꯑꯣ ꯆꯥꯛ ꯆꯥꯗ꯭ꯔꯤ ꯉꯥꯏꯍꯥꯛ ꯂꯩ ꯆꯥꯔꯅꯤ ꯍꯥꯏꯗꯤ ꯄꯨꯡꯒꯥꯏꯃꯨꯛ ꯂꯩꯔꯒ ꯉꯁ__ ꯇꯥꯏ ꯈꯔ ꯑꯆꯥꯄꯣꯠ ꯅꯣꯡ ꯆꯥꯕ ꯈꯣꯠꯄ ꯇꯧꯕꯒꯤ
ꯑꯣ ꯑꯣ ꯀ꯭ꯔꯤ ꯃꯊꯦꯜ ꯊꯣꯡꯕꯤꯕ꯭ꯔꯥ ꯏꯃꯥꯅ
ꯃꯥꯅ ꯈꯣꯏꯒꯤꯗꯣ ꯀꯥꯡꯁꯣꯏ ꯊꯣꯡꯒ꯭ꯔꯦ
ꯑꯦ
ꯀꯥꯡꯁꯣꯏ ꯑꯃ ꯊꯣꯡꯉꯒ ꯕꯣꯔꯥꯒꯨꯝꯕ ꯑꯃ ꯇꯧꯔ
ꯑꯣ ꯑꯗꯨ ꯍꯥꯎꯕꯅꯤꯀꯣ ꯀꯥꯡꯁꯣꯏ ꯊꯣꯟꯔꯒ ꯕꯣꯔꯥ ꯑꯃ ꯍꯧꯔꯒ ꯑꯗꯩꯅꯣ ꯑꯃ ꯁꯤꯡꯖꯨ ꯃꯦꯠꯄ ꯍꯥꯏ ꯍꯥꯏꯒ ꯗ꯭ꯔꯥ ꯃꯔꯣꯛ ꯃꯦꯠꯄ ꯍꯥꯏꯒꯗ꯭ꯔꯥ ꯈꯪꯗꯦ ꯑꯗꯣ ꯑꯃ ꯇꯧꯔꯒ ꯀꯣ
ꯃꯣꯔꯣꯛ ꯃꯦꯠꯄꯗꯣ ꯉꯥꯔꯤꯒ ꯇꯧꯔꯒ
ꯎ ꯎꯝ ꯎꯝ ꯑꯗꯨꯗ ꯑꯗꯨꯗ ꯑꯖꯤ ꯅꯨꯃꯤꯇꯣ ꯈꯔ ꯍꯥꯞꯄꯒ ꯀꯣ ꯎꯝ ꯍꯥꯎꯅꯤ ꯑꯩꯗꯤ ꯑꯦꯖꯦꯅꯣꯇꯣ ꯌꯥꯝ ꯄꯥꯝꯕꯒꯤꯀꯣ
ꯎꯝ ꯑꯖꯤꯅꯥ ꯃꯨꯇꯣꯔ ꯍꯥꯞꯄꯁꯦ ꯐꯗꯤ ꯐꯩ ꯑꯗꯨꯕꯨ ꯁꯔꯨꯗ ꯁꯣꯛꯑꯦꯅ ꯌꯥꯝ ꯆꯥꯗꯦ
ꯑꯥ ꯃꯆꯤꯟ ꯊꯤꯕꯅꯦ ꯃꯖꯤꯟ ꯊꯤꯕꯅꯦ ꯀ꯭ꯔꯤꯅꯣ ꯑꯖꯦꯅꯨ ꯁꯔꯨꯗ ꯀꯔꯤ ꯏꯐꯦꯛ ꯂꯩ ꯇꯦ ꯃꯥ ꯃꯥꯒꯤ ꯃꯥꯏꯟ ꯁꯦꯠꯅꯅꯦ ꯑꯗꯨꯗꯤ ꯑꯩꯗꯤ ꯑꯗꯨꯝ ꯆꯥꯏꯅꯒ꯭ꯔꯤꯁꯨ ꯇꯧꯗꯦꯅ ꯑꯩꯒꯤ ꯁꯔꯨꯁꯤ ꯌꯥꯝ ꯀꯜꯂꯦ
ꯃꯥ ꯅꯪꯗꯤ ꯀꯩ ꯃꯊꯦꯟ ꯆꯥꯔꯕꯥ
ꯑꯩ ꯉꯁꯤ ꯏꯁ ꯏꯟꯁꯥꯡ ꯊꯣꯡꯕ ꯇꯥꯟꯕꯒꯤ ꯑꯥ ꯍꯣꯇꯦꯜꯗ ꯀꯔꯤꯔꯥ ꯆꯤꯞ ꯎꯝ ꯁꯟ__ ꯒꯤ ꯃꯤꯅꯨꯡꯁꯥ ꯊꯣꯡꯕ꯭ꯌꯣꯗꯣ ꯂꯧꯔꯒ ꯆꯥꯏ ꯆꯝꯐꯨꯠ ꯑꯃ ꯐꯨꯠꯂꯒ ꯍꯋꯥꯏꯁꯥꯡꯕꯗꯣ ꯍꯋꯥꯏ ꯑꯁꯥꯡꯕ ꯍꯥꯏꯕ꯭ꯔꯥ ꯗꯨ
ꯑꯣ ꯍꯋꯥꯏꯑꯁꯥꯡꯕꯤꯗꯣ
ꯍꯣꯏ ꯍꯟꯗꯛ ꯌꯥꯝ ꯐꯦꯃꯁ ꯑꯣꯏꯕꯗꯣ
ꯎꯝ ꯍꯋꯥꯏꯑꯁꯥꯡꯕꯤꯔꯣ ꯀꯣꯂꯤ ꯍꯋꯥꯏꯔꯣ ꯑꯁꯥꯡꯕꯤꯗꯨꯔꯕ ꯎꯝ ꯑꯗꯣ ꯍꯋꯥꯏ ꯑꯁꯥꯡꯕꯗꯨꯖꯨ
ꯗꯣ
ꯑꯥ ꯍꯋꯥꯏ ꯑꯁꯥꯡꯕꯤꯖꯨ ꯑꯗꯨꯝ ꯆꯝꯐꯨꯠ ꯍꯥꯎꯋꯦ ꯑꯗꯨꯒ ꯀꯩꯕ ꯍꯧꯖꯤꯛꯀꯤ ꯀꯣꯂꯦꯍꯋꯥꯏꯗꯨꯅ ꯗꯨꯗꯤ ꯀꯃꯟ ꯑꯣꯏꯅ ꯆꯥꯏꯗꯅ ꯆꯥꯕꯣꯠ
ꯀꯃꯟ ꯑꯣꯏꯅ ꯆꯥꯏꯗꯣ ꯈꯔ ꯊꯨꯝꯕꯒꯤ ꯃꯍꯥꯎ ꯂꯩ ꯑꯗꯣ ꯀꯣꯂꯤ ꯍꯋꯥꯏꯗꯣ ꯆꯦ ꯍꯋꯥꯏ ꯑꯁꯥꯡꯕꯁꯦ ꯄꯥꯛꯇꯤ ꯍꯥꯎꯇꯦ ꯑꯗꯨꯕꯨ
ꯃꯥꯅꯦ
ꯑꯩ ꯑꯩꯒꯤ ꯏꯆꯦꯅ ꯂꯩꯕꯤꯕꯀꯣ ꯑꯗꯨꯒꯤ ꯑꯩꯅ ꯏꯟꯁ ꯍꯥꯡꯗꯣ ꯆꯥꯅꯤꯡꯗꯕ ꯑꯗꯨꯒꯤ ꯑꯗꯨꯝ ꯆꯝꯐꯨꯠ ꯇꯥꯎꯕ ꯑꯗꯨꯗꯣ
ꯐꯩ ꯍꯥꯏꯗꯤ ꯑꯆꯝꯕ ꯑꯃ ꯆꯥꯕꯁꯤꯁꯨ
ꯍꯣꯏ ꯑꯇꯨꯅꯦ ꯁꯥꯏ
ꯉꯁꯤ ꯆꯥꯏꯌꯦ ꯉꯁꯥꯏ ꯌꯨꯛ ꯉꯁꯤꯗꯤ ꯍꯥꯟꯅꯒ ꯃꯥꯟꯅꯗꯦ ꯍꯥꯏꯗꯤ ꯃꯥꯒꯤ ꯅꯨꯡꯁꯥꯗꯣ ꯐꯖꯅ ꯀꯩꯅꯣ ꯑꯣꯏꯌꯦꯕ
ꯍꯣꯏ ꯑꯗꯨꯅꯦ ꯑꯗꯨꯅꯦ ꯅꯥꯏꯌꯦꯕ ꯑꯗꯨ ꯅꯨꯡꯁꯥꯗꯣ ꯑꯩꯈꯣꯏ ꯏꯁꯀꯤꯟꯗ ꯀꯔꯤꯅꯣ ꯍꯥꯏ ꯇꯧꯔꯗꯤ ꯉꯁꯥꯏꯗꯨꯁꯨ ꯑꯁ ꯅꯣꯡ ꯆꯨꯒꯦꯔꯥ ꯇꯧꯔꯒ ꯐꯁ__ ꯐꯅ ꯅꯨꯡꯁꯥꯃꯨꯛ ꯊꯣꯛꯂꯛꯄ ꯋꯥꯅꯤꯗ ꯏꯚꯤꯅꯤꯡ ꯗ꯭ꯋꯥꯏꯗꯣ
ꯑꯗꯨ ꯅꯣꯡ ꯅꯣꯡꯃꯗꯤ ꯆꯨꯕꯗꯤ ꯍꯧꯔꯛꯑꯅꯤ ꯍꯥꯏꯗꯤ ꯀꯩꯅꯣ ꯅꯣꯡꯖꯨ ꯊꯥꯒꯤ ꯀꯩꯅꯣ ꯂꯥꯛꯑꯕꯅꯤꯅ
ꯍꯣꯏ ꯑꯗꯨ ꯅꯣꯡꯖꯨ ꯊꯥꯅꯤ ꯑꯗꯣ ꯅꯣꯡꯁꯨ ꯆꯨꯗꯦ ꯀꯔꯤꯒꯤꯔꯥ ꯑꯥ ꯆꯤꯡꯗ ꯈꯛ ꯆꯨꯔꯒ ꯂꯩꯌꯦ
ꯑꯁꯦꯡ ꯑꯣꯏꯅ ꯆꯤꯡ ꯄꯨꯔꯥ ꯅꯣꯡꯗꯤ ꯌꯥꯝꯅ ꯍꯥꯏꯗꯤ ꯊꯦꯡꯗꯤ ꯊꯦꯡꯙꯔꯦ ꯍꯟꯗꯛꯀꯤ ꯅꯣꯡ ꯆꯨꯕ ꯋꯥꯠꯂꯤꯁꯦ
ꯑꯣ ꯑꯣ
ꯁꯨꯃꯥꯏꯅ ꯅꯣꯡ ꯆꯨꯕ ꯊꯦꯡꯒꯔ꯭ ꯃꯊꯪ ꯆꯍꯤꯗ ꯑꯃꯨꯛ ꯏꯁꯤꯡ ꯆꯥꯎꯗꯣꯏꯅꯤ ꯇꯧꯔꯤꯁꯦ
ꯑꯣ ꯑꯗꯨꯃꯥꯏꯅ ꯇꯧꯕ꯭ꯔꯥ
ꯎꯝ ꯍꯥꯏꯗꯤ ꯅꯣꯡ ꯑꯃꯅ ꯌꯥꯝ ꯀꯥ ꯍꯦꯟ ꯇꯥꯍꯧꯗ꯭ꯔꯗꯤ ꯑꯣꯜꯂꯛꯄꯗꯨꯗꯗꯤ ꯑꯃꯨꯛ ꯈꯔ ꯍꯦꯜꯂꯛꯑꯅꯦꯕ ꯑꯗꯨꯃꯥꯏꯅ ꯇꯧꯕꯗꯁꯨ ꯃꯃꯥꯡꯗ ꯈꯣꯏ ꯁ꯭ꯋꯥꯏꯗꯒ ꯗꯨꯝ ꯇꯝꯄꯥꯛꯇꯒ ꯑꯗꯨꯝ ꯃꯃꯥꯡꯗ ꯏꯁꯤꯡ ꯑꯅꯤꯔꯛꯀ ꯆꯥꯎꯈꯔ꯭ꯤꯗꯣ ꯑꯁ ꯋꯥꯏꯍꯦ ꯑꯗꯨ ꯃꯇꯝ
ꯍꯣꯏ ꯑꯗꯨꯅꯦ ꯏꯁꯤꯡ ꯏꯁꯤꯡ ꯆꯥꯎꯔꯛꯄ ꯃꯇꯝꯗꯗꯤ ꯏꯁ ꯀꯔꯤꯔꯥ ꯈꯣꯏꯁꯨ ꯀꯣꯂꯦꯖ ꯀꯥꯕꯅꯤꯅ ꯑꯩꯈꯣꯏ ꯀꯨꯂꯦꯖꯇ ꯐꯖꯅ ꯆꯪꯕꯅꯤꯍꯦ
ꯎꯝ ꯅꯪ ꯁ꯭ꯋꯥꯏꯗ ꯇꯝꯕ꯭ꯔꯣ
ꯍꯣꯏ
ꯑꯣ
ꯃꯅꯦ
ꯑꯣ ꯍꯨꯖꯤꯛꯇꯤ ꯇꯝꯕ ꯂꯣꯏꯔꯦ
ꯑꯧ ꯂꯥꯁ ꯌꯔꯅ ꯂꯣꯏꯈ꯭ꯔꯦ ꯍꯟꯗꯛꯅ ꯐ꯭ꯔꯤꯗ ꯗꯨꯝ ꯍꯣꯝ ꯃꯤꯅꯤꯁꯇꯥ ꯑꯣꯏꯔꯒ ꯂꯩꯕ
ꯌꯨꯝꯗ ꯑꯗꯨꯝ
ꯌꯨꯝꯗ ꯐꯥꯎ ꯂꯩꯇꯦ ꯁꯤ ꯇꯝꯄꯥꯛꯇ ꯂꯩꯕꯅꯦ
ꯍꯧꯖꯤ
ꯑꯥ
ꯑꯣ ꯑꯩꯖꯨ ꯇꯝꯄꯥꯛꯇꯒꯤꯅꯤ
ꯑꯣ ꯋꯦꯁꯇꯒꯤꯔꯥ ꯏꯁꯇꯒꯤ
ꯏꯁꯇꯒꯤꯅꯤ ꯏꯁꯇꯒꯤ
ꯑꯣ ꯑꯁ ꯑꯩꯗꯤ ꯋꯦꯁꯇ ꯂꯩꯕꯅꯤꯅꯦꯍꯦ
ꯑꯣ ꯑꯗꯨꯗꯤ ꯀꯩꯅꯣ ꯎꯝ ꯄꯔꯤꯡꯗ ꯑꯃ ꯀꯩꯕ ꯁꯥꯟꯅꯕꯝꯒ ꯂꯩꯕ ꯄꯔꯤꯡꯗ ꯆꯤꯡꯀꯥꯕꯝꯒ ꯂꯩꯕꯗꯣ
ꯍꯣꯏ
ꯑꯁꯣ ꯑꯁꯣꯝ ꯃꯇꯥꯏꯗ
ꯑꯥ ꯑꯗꯨꯗ ꯈꯔ ꯆꯪꯔꯒ ꯑꯃ ꯂꯩꯕꯗꯣ
ꯑꯣ ꯑꯅ
ꯍꯥꯏꯕ ꯌꯥꯗꯕꯒꯤꯀꯣ ꯑꯁ ꯍꯣꯏ ꯗꯨꯅꯦ ꯉꯁꯤꯗꯤ ꯀꯗꯥꯏ ꯑꯣ ꯂꯥꯞ
ꯎꯝ ꯂꯥꯞꯄ ꯍꯥꯏꯖꯦ ꯁꯤꯗꯒꯤꯗꯤ ꯒꯥꯔꯤ ꯃꯆꯥꯗꯕꯨꯗꯤ ꯂꯥꯞꯇꯕ
ꯑꯣ ꯑꯣ
ꯎꯝ ꯍꯥꯏꯗꯤ ꯌꯥꯝ ꯀꯥ ꯍꯦꯟꯅ ꯂꯥꯞꯄ ꯑꯣꯏꯗ꯭ꯔꯦꯕ ꯑꯩꯈꯣꯏꯅ ꯏꯁ ꯑꯣꯏꯔꯒꯁꯨ ꯑꯩꯈꯣꯏꯒꯤꯅ ꯑꯗꯨꯗꯒꯤ ꯑꯃꯨꯛ ꯁꯣꯝ ꯅꯥꯀꯟ ꯃꯃꯥꯡꯂꯣꯝ ꯗ ꯂꯥꯛꯑꯒ ꯊꯣꯡ ꯂꯩꯕꯗꯣ ꯍꯥꯏꯗꯤ ꯇꯨꯔꯦꯜ ꯂꯩꯕꯗꯣ ꯇꯨꯔꯦꯟꯗꯨꯗꯒꯤ ꯇꯨꯔꯦꯟꯒꯤ ꯋꯥꯡꯃꯗ ꯈꯤꯇꯪ ꯑꯗꯨꯝ ꯂꯥꯞꯇ꯭ꯔꯦ
ꯑꯣ ꯑꯣ ꯑꯣ
ꯑꯃ ꯅꯣꯏ ꯑꯗꯣꯝꯗꯅ ꯑꯅꯥ ꯂꯥꯏꯌꯦꯡꯕꯒꯤꯁꯨ ꯑꯃ ꯂꯩꯗꯅ ꯑꯆꯧꯕ ꯑꯃ
ꯍꯣꯏ ꯂꯩꯌꯦ
ꯑꯗꯨꯅ ꯑꯩꯈꯣꯏ ꯑꯩꯈꯣꯏꯒꯤꯁꯤꯅ ꯁꯣꯝ ꯁꯥꯏꯠꯀꯤꯁꯤꯗ ꯑꯗꯨꯒꯤ ꯄꯔꯦꯡꯗ
ꯑꯣ ꯑꯣ ꯑꯣ ꯑꯣ ꯌꯥꯝ ꯐꯩꯌꯦ ꯌꯥꯝ ꯐꯩꯌꯦ ꯑꯗꯣ ꯉꯁꯤꯗꯤ ꯀꯔꯤ ꯀꯔꯤ ꯇꯧꯕ꯭ꯔꯥ ꯀꯣꯏꯕ ꯆꯠ ꯄꯨꯔꯥ ꯌꯨꯝꯅ ꯂꯩꯕ꯭ꯔꯥ ꯀꯃꯥꯏꯅ ꯇꯧꯒꯦ ꯉꯥꯁꯤꯒꯤ
ꯉꯁꯥꯏ ꯑꯌꯨꯛ ꯁꯥꯟꯅꯕ ꯆꯠꯂꯦ ꯑꯗꯨꯗꯩꯗꯤ ꯅꯨꯡꯗꯤꯟ ꯍꯜꯂꯦ ꯈꯣꯠꯂꯦ ꯅꯨꯡꯗꯤꯟꯗꯒꯤꯗꯤ ꯌꯨꯝꯗ ꯑꯗꯨꯝ ꯂꯩꯔꯦ
ꯁꯅꯕ ꯍꯥꯏꯁꯦ ꯀꯔꯤ ꯁꯅꯕ꯭ꯔꯥ ꯖꯤꯝꯔꯥ
ꯖꯤꯝꯗꯤ ꯅꯠꯇꯦ ꯍꯥꯏꯗꯤ ꯑꯩ ꯁꯥꯟꯅꯕ ꯃꯤꯅꯦꯕꯀꯣ
ꯑꯣ ꯑꯣ
ꯑꯗꯨꯒꯤ ꯍꯥꯏꯗꯤ ꯇ꯭ꯔꯦꯅꯤꯡ ꯆꯠꯄ ꯍꯥꯏꯇꯥꯔꯦ
ꯑꯣ ꯑꯣ ꯑꯣ ꯌꯥꯝ ꯐꯩꯌꯦ ꯌꯥꯝ ꯐꯩꯌꯦ
ꯎꯝ ꯅꯪꯗꯤ ꯀꯩꯀꯩ ꯇꯧꯔꯕꯣ ꯉꯁꯤꯒꯤꯗꯤ ꯀꯣꯏꯕ ꯆꯠꯄ ꯈꯣꯠꯄ ꯅꯠꯇ꯭ꯔꯥ ꯌꯨꯝ
ꯇꯨꯝꯔꯒ ꯂꯩꯕꯅꯦ ꯍꯨꯝ
ꯎꯝ ꯍꯧꯖꯤꯛꯇꯤ ꯑꯗꯨꯝ ꯀꯩ ꯑꯣ ꯑꯗꯨ ꯑ ꯂꯥꯏꯔꯤꯛ ꯇꯝꯕꯁꯨ ꯀꯩꯅꯣꯒꯤꯗꯤ ꯂꯣꯏꯈ꯭ꯔꯦ ꯃꯈꯥ ꯇꯥꯕꯒꯤꯗꯤ ꯀꯩꯝ ꯂꯩꯇ꯭ꯔꯤ ꯍꯧꯖꯤꯛꯐꯥꯎꯗꯤ ꯍꯥꯏꯗꯤ
ꯇꯥꯎꯗꯤ ꯇꯥꯎꯔꯤꯕꯅꯤ ꯑꯃꯗꯤ
ꯎꯝ ꯍꯥꯏꯗꯤ ꯊꯕꯛ ꯏꯪꯒꯥꯡꯒꯤ ꯇꯥꯟꯅꯕ ꯈꯣꯠꯄ ꯃꯤ ꯉꯥꯏꯔꯤꯔꯥ ꯅꯠꯇ꯭ꯔꯒ
ꯇ꯭ꯔꯦꯅꯤꯡ ꯃꯆꯥ ꯇꯝꯊꯔꯤꯌꯦ
ꯑꯣ ꯍꯧꯖꯤꯛꯀꯤ ꯅꯪꯅ ꯑꯣꯏ ꯍꯥꯏꯈꯤꯕ ꯖꯒꯥꯗꯣ
ꯑꯥ ꯑꯥ ꯑꯌꯥꯡ ꯄꯜꯂꯤꯗ ꯍꯥꯏꯈ꯭ꯔꯒꯦ
ꯑꯗꯨꯗꯤ ꯑꯣ ꯑꯁꯣꯝ ꯁꯥꯏꯠꯇ ꯍꯥꯥꯏꯗꯔꯒ
ꯑ ꯍꯣꯏ ꯑꯗꯨꯝ ꯁꯥꯏꯠꯇ
ꯎꯝ ꯑꯩꯈꯣꯏꯖꯨ ꯍꯧꯖꯤꯛꯀꯤ ꯅꯪꯅ ꯍꯧꯖꯤꯛ ꯍꯥꯏꯔꯤꯕ ꯂꯝꯕꯤꯗꯣ ꯑꯗꯨꯒꯤ ꯑꯗꯨꯅꯦ ꯑꯈꯣꯏꯅ ꯁꯣꯝꯅꯥꯀꯥꯟꯗ ꯑꯣꯏꯕ
ꯑꯣ ꯈꯪꯗꯦꯍꯦ
ꯑꯗꯨꯅ ꯑꯃꯨꯛ ꯑꯗꯨꯅ ꯑꯃꯨꯛ ꯑꯁꯣꯝ ꯁꯋꯥꯏꯠꯇꯅꯦꯗꯅ ꯑꯗꯨꯒ ꯑꯩꯈꯣꯏꯒꯤ ꯌꯨꯝꯅ ꯑꯃꯨꯛ ꯁꯣꯝ ꯁꯥꯏꯗꯠꯇ ꯂꯥꯛꯀꯗꯧ ꯑꯈꯣꯏꯔꯣꯝ ꯁꯥꯏꯠꯇꯨꯅꯤ
ꯑꯣ ꯑꯣ ꯅꯣꯡꯃ
ꯀꯩꯅꯣꯒ ꯆꯐꯝ ꯂꯩꯕꯗꯣ ꯍꯥ
ꯅꯣꯡꯃ ꯀꯔꯤꯔ ꯅꯣꯏ ꯃꯩꯇꯩꯁꯤꯡꯅ ꯎꯠꯇꯤ ꯊꯣꯡꯕꯗꯣ ꯌꯥꯝ ꯍꯥꯎꯕꯅꯦꯀꯣ ꯅꯣꯡꯃ ꯊꯣꯡꯔꯒ ꯄꯤꯖꯒꯗꯕꯅꯦ ꯇꯦꯡꯀꯣꯠ ꯃꯆꯥꯗ ꯑꯁꯤꯕꯅꯦ ꯌꯥꯝ ꯍꯥꯎꯋꯦ ꯏꯔꯣꯟꯕꯁꯨ ꯇꯧꯕꯒꯨꯝꯕꯗꯣ ꯑ
ꯎꯝ ꯁꯤꯡꯖꯨꯗꯤ ꯄꯥꯟꯗ꯭ꯔꯥ
ꯄꯥꯝꯃꯤꯅ ꯁꯤꯡꯖꯨꯗꯤ ꯑꯗꯨꯝ ꯅꯨꯡꯇꯤꯒꯤ ꯆꯥꯕꯅꯤ ꯉꯁꯤ ꯈꯛꯇꯅꯤ ꯆꯥꯗꯕ
ꯁꯤꯡꯖꯨꯗꯤ ꯃꯄꯥꯟ ꯂꯝ ꯂꯩꯕ ꯀꯥꯡꯕꯨꯁꯨ ꯂꯣꯏ ꯆꯥꯏꯗ ꯍꯥꯏꯗꯤ ꯀꯥꯎꯕ ꯉꯝꯗꯦꯕ ꯑꯗꯨꯝ ꯐꯅ ꯃꯄꯥꯥꯟ ꯂꯝ ꯂꯩꯒꯦ
ꯍꯣꯏ ꯑꯇꯣꯞꯄ ꯏꯁꯇꯦꯠꯒꯤ ꯃꯤꯁꯤꯡꯁꯨ ꯑꯗꯨꯝ ꯎꯝ ꯈꯣꯏ ꯁꯤꯡꯖꯨ ꯑꯗꯨꯝ ꯃꯣꯏꯁꯨ ꯑꯃꯨꯛ ꯁꯦꯝꯔꯒ ꯆꯥꯅꯩꯅ ꯃꯅꯤꯄ꯭ꯔꯤꯗꯗꯤ ꯗꯨ ꯀꯥꯏꯅ
ꯑꯈꯣꯏꯒꯤ ꯅꯛꯅꯕ ꯃꯣꯏꯒꯤꯇ ꯑꯈꯣꯏꯒꯤ ꯂꯝ ꯇꯔꯨꯛ ꯇꯔꯦꯠ ꯂꯩꯕꯗꯣ ꯃꯣꯏꯖꯨ ꯑꯗꯨꯝ ꯂꯣꯏ ꯆꯥꯏ ꯐꯖꯅ
ꯎꯝ ꯁꯤꯡꯖꯨꯗꯤ ꯑꯁ
ꯈꯨꯁꯦꯝ ꯈꯨꯁꯦꯝ ꯈꯔ ꯈꯦꯠꯅꯕꯩ ꯋꯥꯅꯦꯕ ꯁꯤꯡꯖꯨꯗꯤ ꯅꯪ ꯅꯪꯅ ꯂꯩꯔꯤ ꯖꯒꯥꯒꯤ ꯄꯔꯦꯡꯂꯣꯝꯗꯨ ꯁꯤꯡꯖꯨ ꯌꯥꯝ ꯂꯩꯕꯅꯦ
ꯂꯩꯕꯅꯤ ꯍꯣꯏ ꯑꯗꯨꯒ ꯑꯩꯈꯣꯏ ꯀꯣꯂꯦꯖꯀꯤ ꯑꯄꯣꯖꯤꯀꯤꯗꯨꯁꯨ ꯍꯥꯎꯕꯅꯤꯍꯦ
ꯎꯝ ꯑꯗꯨ ꯅꯠꯇꯕ ꯑꯃ ꯂꯩꯔꯤꯌꯦ ꯑꯗꯨꯖꯨ ꯂꯩꯔꯒ ꯃꯔꯛꯇ ꯆꯪꯉꯒ ꯑꯃ ꯑꯗꯨꯗꯤ ꯈꯪꯉꯝ ꯑꯗꯨ ꯑꯗꯣꯝꯗ ꯅꯠꯇꯦ ꯍꯧꯖꯤꯛꯀꯤꯗꯨꯅ ꯑꯁꯣꯝꯒꯤ ꯕꯖꯥꯔꯔꯣꯝꯗ ꯍꯥꯏꯒꯠꯂꯦꯗꯅ ꯅꯣꯏ ꯅꯣꯒ ꯇꯝꯃꯤ ꯖꯒꯥꯗꯩ ꯕꯖꯥꯔꯔꯣꯝ ꯍꯥꯏꯒꯠꯂꯒ ꯃꯔꯛꯇ ꯐꯥꯎꯖꯤꯜꯂꯒ ꯃꯣꯏ ꯏꯅꯦ ꯑꯅꯤ ꯑꯍꯨꯝꯅ ꯐꯝꯕꯅꯤ ꯌꯨꯝ ꯃꯥꯒꯤ ꯃꯌꯨꯝꯗ ꯇꯧꯕꯗꯣ
ꯉꯥꯏꯈꯣ ꯑꯩ ꯈꯪꯕꯒꯨꯝ ꯇꯧꯋꯦ
ꯈꯪꯉꯝꯅꯤꯌꯦ
ꯍꯥꯎꯋꯦ ꯍꯥꯏꯕ ꯑꯩꯗꯤ ꯆꯪꯗꯤ ꯆꯪꯗꯕꯩ ꯏꯃꯥꯟꯅꯕꯤ ꯈꯣꯏꯅ ꯆꯪꯔꯒ ꯌꯥꯝ ꯍꯥꯎꯋꯦ ꯍꯥꯏ ꯑꯦ ꯈꯔ ꯂꯩꯔꯛ ꯂꯩꯔꯛꯀꯤ ꯑꯗꯨꯅꯦ ꯂꯩꯔꯛꯀꯤ ꯃꯅꯨꯡꯗ ꯆꯪꯔꯒ ꯑꯗꯨ ꯀꯔꯤꯅꯣꯗꯤ ꯍꯥꯏꯕꯅꯦ ꯑꯩ
ꯍꯣ ꯍꯣꯏ ꯍꯣꯏ ꯂꯩꯔꯛ ꯃꯅꯨꯡ ꯆꯪꯗꯣꯏꯅꯦꯕ ꯑꯗꯨꯒ ꯑꯁꯣꯝꯒꯤ ꯎꯝ ꯑꯁꯣꯝꯒꯤ ꯑꯅꯥ ꯂꯥꯏꯌꯦꯡ ꯁꯪꯗꯨꯁꯨ ꯐꯥꯎꯗꯣꯛ ꯌꯥꯗꯣꯏꯅꯦꯕ ꯑꯗꯨꯗꯩ ꯃꯔꯛ
ꯑꯥ ꯑꯥ ꯑꯥ ꯑꯥ ꯑꯥ ꯑꯥ ꯑꯣ ꯑꯗꯨꯗꯣ ꯍꯥꯏꯗꯤ ꯍꯥꯏꯅꯕꯅꯦ ꯑꯩꯗꯤ ꯑꯃꯐꯥꯎ ꯆꯪꯗ꯭ꯔꯤ ꯆꯥꯁꯨ ꯆꯥꯗ꯭ꯔꯤ ꯑꯗꯨꯒꯤ
ꯎꯝ ꯈꯣꯏ ꯏꯇꯩꯃꯗ ꯈꯣꯏ ꯏꯇꯩꯃ ꯂꯩꯌꯦꯕꯀꯣ ꯑꯗꯣ ꯍꯥꯏꯗꯤ ꯎꯇꯤ ꯑꯁꯪꯕ ꯊꯨ ꯊꯣꯡꯕ ꯍꯩ ꯅꯣꯡ ꯅꯣꯡꯃ ꯄꯥꯎ ꯐꯥꯎꯅꯔꯒ ꯄꯤꯔꯛꯀꯦ
ꯍꯣꯏ ꯄꯤꯔꯛꯑꯣ ꯁꯣꯏꯗꯕꯤ
ꯎꯝ
ꯌꯥꯝ ꯍꯥꯎꯋꯦꯕ ꯅꯣꯏꯅ ꯊꯣꯡꯕ ꯗꯨꯒ ꯑꯈꯣꯏꯅ ꯊꯣꯡꯕꯗꯣ ꯑꯗꯨꯝ ꯈꯦꯠꯅꯩꯌꯦꯕ ꯃꯍꯥꯎꯗꯣ ꯌꯥꯝ ꯇꯣꯡꯉꯥꯜꯂꯦꯕ ꯑꯗꯨꯒꯤ
ꯅꯣꯏꯅ ꯊꯣꯡꯕ ꯍꯥꯏꯗꯤ ꯅꯣꯏ ꯁꯥꯖꯨ ꯅꯣꯏꯔꯣꯝꯒꯤ ꯁꯥꯏꯠꯗꯤ ꯅꯣꯏ ꯈꯨꯊꯣꯡꯅ ꯊꯣꯡꯕꯗꯣ ꯑꯗꯨꯒ ꯑꯈꯣꯏ ꯊꯣꯡꯕꯒꯆꯨ ꯈꯦꯠꯅꯩꯌꯦꯕ ꯁꯥ ꯑꯆꯧꯕ ꯊꯣꯡꯉꯛꯄ ꯑꯣꯏꯔ ꯀꯥꯟꯗ
ꯎꯝ ꯎꯝ ꯗꯨꯅꯦ ꯀꯔꯤꯔꯥ ꯑꯁ ꯑꯩꯗꯤ ꯂꯣꯛꯇꯥꯛꯗ ꯆꯠꯂꯒ ꯍꯤ ꯃꯊꯛꯇ ꯇꯣꯡꯉꯒ ꯊꯝꯕꯥꯜꯒꯤ ꯃꯅꯥꯗ ꯁꯤꯡꯖꯨ ꯆꯥꯕ ꯒꯨꯝꯕꯗꯣ ꯑꯗꯨ ꯑꯩ ꯑꯁ ꯌꯥꯝ ꯆꯥꯅꯤꯡꯉꯦ ꯑꯗꯨ
ꯑꯗꯨꯗꯤ ꯑꯃꯨꯛ ꯅꯪ ꯂꯣꯛꯇꯥꯛ ꯆꯠꯇ꯭ꯔꯤꯕꯣ ꯍꯥꯏꯁꯦ
ꯑꯃꯔꯗꯤ ꯆꯠꯈ꯭ꯔꯦꯗꯣ ꯍꯟꯗꯛꯁꯦ ꯆꯠꯄ ꯁꯨꯡ ꯐꯪ ꯐꯪꯗ꯭ꯔꯦ
ꯎꯝ ꯍꯧꯖꯤꯛꯇꯤ ꯌꯥꯝ ꯂꯥꯞꯅꯁꯨ ꯀꯣꯏ ꯌꯥꯗ꯭ꯔꯦꯗꯣ ꯑꯩꯈꯣꯏꯗꯤ
ꯑꯗꯨꯅꯦ ꯉꯥꯏꯈꯣ ꯑꯗꯨ ꯁꯤ ꯂꯣꯛꯇꯥꯛ ꯁꯥꯏꯠꯗꯗꯤ ꯀꯔꯤ ꯚꯥꯏꯔꯁꯁꯤꯡꯗꯤ ꯂꯩꯇꯦꯅ
ꯎꯝ ꯂꯣꯛꯇꯥꯛꯇꯖꯨ ꯚꯥꯏꯔꯁꯇꯤ ꯂꯩꯇꯦ
ꯑꯣ ꯑꯗꯨ ꯂꯩꯇ꯭ꯔꯗꯤ ꯑꯗꯨꯝ ꯆꯠꯄ ꯌꯥꯏꯌꯦ ꯄ꯭ꯔꯦꯁꯔꯥ ꯏꯃꯥꯟꯅꯕꯤ ꯈꯣꯏꯗ ꯆꯠꯁꯦ ꯍꯥꯏꯔꯒ ꯅꯣꯡꯃ ꯅꯣꯡꯃ ꯍꯥꯏꯔꯒ ꯑꯗꯨꯝ ꯄꯣꯁꯄꯣꯟ ꯇꯧꯔꯒ ꯂꯩꯔꯦ ꯑꯗꯨꯒꯤ
ꯂꯣꯛꯇꯥꯛ ꯍꯧꯖꯤꯛꯀꯥꯟ ꯍꯧꯖꯤꯛ ꯍꯧꯖꯤꯛꯇꯤ ꯊꯝꯕꯥꯜ ꯁꯥꯠꯄ ꯃꯇꯝꯅꯦꯗꯅ ꯑꯗꯨꯒꯤ ꯌꯥꯝ ꯐꯖꯕꯅꯦ ꯑꯃꯨꯛ ꯍꯦꯟꯅ ꯑꯗꯨ ꯃꯥꯒꯤ ꯊꯝꯅꯥꯗ ꯊꯝꯕꯥꯜꯒ ꯄꯨꯜꯂꯞ ꯄꯥꯏꯔꯒ ꯐꯣꯇꯣ ꯚꯤꯖꯑꯣꯁꯀ ꯅꯝꯕꯗꯣ
ꯑꯗꯨꯅꯦ ꯑꯗꯨꯃꯛꯅꯦ ꯑꯩꯅ ꯄꯥꯝꯃꯤꯁꯨ ꯇꯨꯒ ꯏꯃꯥꯅꯕꯤ ꯍꯣꯏꯅ ꯃ ꯇꯝ ꯁꯪꯗꯦ ꯉꯥꯏꯈꯣ ꯅꯣꯡꯃ ꯅꯣꯡꯃ ꯐꯖꯅ ꯆꯠꯁꯦ ꯑꯗꯨꯝ ꯑꯗꯨꯝ ꯍꯥꯏꯔꯒ ꯂꯩꯌꯦꯕ ꯑꯗꯨꯒꯤ ꯊꯝꯕꯥꯜꯒꯤ ꯃꯇꯥꯡꯗꯣ ꯍꯦꯜꯂꯝꯒꯅꯤ ꯃꯣꯏ ꯉꯥꯏ
ꯎꯝ ꯍꯧꯖꯤꯛ ꯍꯧꯖꯤꯛꯄꯨꯗꯤ ꯈꯔ ꯂꯩꯈꯤꯅꯤꯗ ꯍꯥꯏꯗꯤ ꯀꯥꯡ ꯋꯥꯠꯂꯤꯗꯅ
ꯑꯣ ꯉꯥꯏꯍꯣ ꯀꯥꯡꯗ ꯀ꯭ꯔꯤꯅꯣ ꯇꯧꯒꯟꯕꯗꯧ ꯀꯔꯤ ꯑ ꯑꯧ ꯑꯣ ꯑꯣ ꯑꯣ
ꯀꯦꯖꯤ ꯆꯥꯅꯕ ꯃꯥꯒꯤ ꯀꯥꯡꯒ ꯆꯤꯡꯕꯗꯣ ꯍꯣꯏ ꯍꯣꯏ ꯑꯗꯨ ꯃꯥꯥꯏ ꯀꯥꯡ ꯀꯥꯡ ꯃꯇꯝ ꯂꯣꯏꯗ꯭ꯔꯤꯐꯥꯎꯒꯤꯗꯤ ꯍꯧꯖꯤꯛꯀꯤ ꯀꯥꯡ ꯃꯇꯝ ꯂꯣꯏꯗ꯭ꯔꯤꯐꯥꯎꯒꯤꯗꯤ ꯍꯧꯖꯤꯛꯀꯤ ꯀꯩꯅꯣꯗꯣ ꯊꯝꯅꯥ ꯃꯥꯒꯤ ꯊꯝꯆꯦꯠ ꯅꯨꯡ ꯂꯣꯏ ꯍꯧꯒꯤꯅꯦꯕ
ꯑꯣ ꯑꯩꯗꯤ ꯈꯦꯁ꯭ꯔꯤ ꯍꯥꯏꯕ꯭ꯔꯥ ꯑꯗꯣ ꯑꯃ ꯑꯃꯐꯥꯎ ꯆꯥꯗ꯭ꯔꯤ
ꯍꯥꯏꯗꯤ ꯀꯩꯒꯤ
ꯈꯪꯗꯦꯅ ꯌꯣꯟꯕ꯭ꯔꯥ
ꯏ ꯑꯗꯨꯕꯨ ꯍꯧꯖꯤꯛ ꯌꯥꯝ ꯑꯗꯨꯝ ꯌꯣꯟꯕꯅꯤꯗ ꯀꯩꯁꯨ ꯇꯥꯡꯗꯕꯅꯤ
ꯑꯩ ꯌꯣꯟꯕ ꯃꯐꯝꯁꯨ ꯈꯪꯗꯦ ꯑꯗꯨꯒꯤ
ꯎꯝ
ꯑꯩꯈꯣꯏꯒꯤꯔꯣ ꯑꯩꯈꯣꯏꯒꯤ ꯑꯩ ꯍꯣ ꯍꯧꯖꯤꯛ ꯂꯩꯕ ꯁꯥꯏꯠꯇꯗꯤ ꯌꯣꯟꯗꯕ ꯃꯥꯜꯂꯦ ꯎꯁꯨ ꯎꯗꯦ ꯑꯩꯅ ꯃꯁꯛ ꯈꯪꯗꯕꯒꯤꯔꯥ ꯈꯪꯗꯦ
ꯑꯣ ꯑꯗꯨꯝ ꯂꯨꯄꯥ ꯌꯥꯡꯈꯩ ꯆꯥꯝꯃꯗꯒ ꯑꯗꯨꯝ ꯌꯣꯟꯕꯖꯨ ꯌꯥꯎꯕꯅꯦ
ꯑꯣ ꯀꯗꯥꯏꯨꯏ ꯋꯥꯏꯗ ꯌꯣꯟꯕ꯭ꯔꯥ ꯈꯪꯗꯦ ꯑꯩꯁꯨ ꯇꯦꯁꯇꯤ ꯇꯧꯅꯤꯡꯕꯅꯦ
ꯎꯝ ꯑꯩ ꯅꯣꯡꯃ ꯍꯥꯏꯕꯤꯔꯛꯀꯦ ꯑꯗꯣꯝ ꯁꯥꯏꯠꯇ ꯍꯥꯏꯗꯤ ꯀꯗꯥꯏ ꯖꯒꯥ